ꯍꯜꯂꯣ
ꯑ ꯇꯩꯃ ꯀꯩꯗꯧꯔꯤꯒꯦ?
ꯅꯇꯩꯃꯥꯁꯦ ꯐꯝꯃꯤꯌꯦ꯫ ꯍꯣꯏ ꯑꯩꯁꯤ ꯉꯁꯥꯏ ꯅꯨꯡꯉꯥꯏꯔꯤ ꯍꯥꯏꯇꯥꯔꯦꯅꯦ꯫
ꯑꯥꯏ ꯍꯥ
ꯑꯩꯅ ꯉꯔꯥꯡ ꯍꯥꯏꯗꯨꯗꯤ ꯌꯥꯝ ꯅꯨꯡꯉꯥꯏꯔꯤꯌꯦ ꯑꯩꯁꯦ ꯅꯨꯡꯉꯥꯏꯇꯕ ꯅꯨꯃꯤꯠꯀ ꯂꯩꯇꯦ ꯍꯥꯏꯗꯨꯗꯤ꯫
ꯅꯣꯡꯃ ꯅꯣꯡꯃꯒꯤ ꯅꯨꯡꯉꯥꯏꯕ ꯅꯨꯡꯉꯥꯏ ꯅꯨꯉꯥꯏꯕ ꯂꯩꯇ꯭ꯔꯣ?
ꯑꯩꯗꯤ ꯍꯥꯟꯅ ꯈꯪꯉꯕꯅꯦ ꯍꯌꯦꯡꯒꯤ ꯀꯃꯥꯏꯅ ꯇꯧꯒꯅꯤ ꯍꯥꯏꯗꯣ ꯈꯪꯈ꯭ꯔꯕꯅꯦ ꯑꯩꯗꯤ꯫
ꯑꯩꯗꯤꯅꯦ ꯅꯣꯡꯃꯅ ꯅꯨꯡꯉꯥꯏꯕ ꯅꯣꯡꯃꯅ ꯅꯨꯡꯉꯥꯏꯇꯕ ꯇꯧꯔꯦ ꯃꯔꯝꯗꯤ ꯑꯈꯣꯏꯁꯦ ꯉꯁꯤ ꯍꯌꯦꯡ ꯍꯥꯏꯕꯁꯦ ꯅꯨꯃꯤꯠ ꯇꯣꯉꯥꯟ ꯇꯣꯡꯉꯥꯜꯂꯦ ꯅꯠꯇ꯭ꯔꯣ?
ꯎꯝ ꯃꯥꯅꯤ
ꯍꯣꯏ ꯉꯁꯤ ꯈꯔ ꯍꯔꯥꯎꯕ꯫ ꯍꯌꯦꯡꯅ ꯈꯔ ꯅꯨꯡꯉꯥꯏꯇꯕ ꯑꯗꯨꯝ ꯇꯧꯕꯅꯤ꯫ ꯉꯔꯥꯡꯗꯒꯤ ꯍꯦꯟꯅ ꯑꯩꯗꯤ ꯉꯁꯤꯅ ꯅꯨꯉꯥꯏ꯫
ꯑꯣ
ꯃꯔꯝ ꯍꯥꯏꯕꯤꯌꯨꯔ
ꯍꯥꯌꯣ
ꯊꯕꯛ ꯑꯃ ꯂꯣꯏꯁꯤꯜꯂꯕ ꯑꯗꯨꯒꯤ꯫
ꯑꯣꯁ ꯑꯗꯨꯗꯤ ꯊꯕꯛ ꯌꯥꯝ ꯐꯕ ꯋꯥꯅꯦꯅꯦ꯫
ꯃꯥꯅꯦ ꯃꯥꯅꯦ ꯍꯛꯆꯥꯡ ꯐꯍꯟꯒꯦ ꯍꯥꯏꯔꯒꯗꯤ ꯋꯥꯈꯜ ꯅꯨꯡꯉꯥꯏꯍꯟꯕ꯫
ꯑꯗꯨꯅꯦꯗ ꯊꯥꯕꯛ ꯍꯥꯜꯂꯛꯑꯕꯣ?
ꯊꯕꯛꯇꯤ ꯍꯜꯂꯛꯑꯦ ꯈꯨꯠꯀ ꯂꯣꯏ ꯃꯣꯠꯂꯤ ꯍꯧꯖꯤꯛꯁꯦ ꯀꯩꯅꯪꯒꯤ ꯂꯩꯈꯣꯝ ꯈꯔ ꯇꯧꯔꯨꯕ ꯉꯁꯤ
ꯀꯩꯗꯧꯋꯦ ꯍꯥꯏꯅꯣ?
ꯂꯩꯈꯣꯝ ꯇꯧꯔꯨꯕ ꯑꯗꯨꯒꯤ ꯈꯨꯠꯁꯦ ꯂꯣꯏ ꯃꯣꯠꯂꯦꯕ꯫
ꯑꯣ ꯊꯕꯛ ꯁꯨ ꯂꯩꯔꯤꯔꯣ?
ꯊꯕꯛꯁꯨ ꯂꯩꯕꯅꯦ ꯑꯩꯈꯣꯏꯗꯤ ꯍꯤꯡꯅꯕ ꯍꯥꯏꯒꯅꯦ ꯑꯩ ꯃꯁꯤ ꯆꯠꯄꯁꯦ ꯀꯩꯅꯣꯅꯤ ꯂꯧꯎꯕꯅꯦ꯫
ꯑꯣ
ꯖꯤꯛꯁꯦ ꯂꯧꯒꯤ ꯃꯇꯝ ꯑꯣꯏꯔꯦ꯫
ꯑꯣꯏ ꯇꯥꯎꯕ꯭ꯔꯥ ꯅꯣꯏ ꯀꯩꯕ ꯀꯔꯤ ꯍꯥꯏꯅꯒꯦ ꯑꯗꯣ ꯄꯔꯤ ꯀꯌꯥꯔ ꯍꯥꯏ ꯍꯥꯏꯅꯗ?
ꯑꯩꯈꯣꯏ ꯑꯗꯨꯝ ꯍꯥꯏꯅꯗꯦ꯫
ꯀꯩ ꯍꯥꯏꯅꯒꯦ ꯅꯣꯏ?
ꯑꯈꯣꯏꯁꯦ ꯑ ꯁꯪꯒꯝ ꯍꯥꯏꯅ ꯆꯠꯅꯩ꯫
ꯑꯣ
ꯎꯝ
ꯅꯣꯏꯗꯤ ꯂꯧ ꯆꯥꯎꯔꯕꯅꯤꯅꯦ ꯂꯧ ꯈꯣꯏꯒꯤꯗꯤ ꯂꯧ ꯂꯩꯇꯦꯗ꯫
ꯂꯧ ꯂꯩꯇꯦ꯫ ꯂꯩꯕꯒꯤ ꯆꯠꯄ ꯅꯠꯇꯦ꯫
ꯑꯣ ꯃꯤꯒꯤ ꯁꯨꯕ ꯆꯠꯂꯤꯔ ꯑꯣ
ꯃꯤꯅ ꯁꯟꯗꯣꯛꯄꯗꯣ ꯑꯈꯣꯏꯅ ꯍꯣꯏ ꯄꯨꯛ ꯊꯟꯍꯟꯗ꯭ꯔꯗꯤ ꯌꯥꯗ꯭ꯔꯦ ꯍꯥꯏꯅ ꯃꯈꯣꯏꯁꯦ ꯂꯤꯁꯤꯡ ꯃꯉꯥ ꯇꯔꯥ ꯃꯣꯏꯗ ꯄꯤꯔꯒꯅꯦ ꯃꯣꯏꯅ ꯁꯟꯗꯣꯛꯄꯗꯣ ꯑꯗꯨ ꯂꯧꯋꯦꯀꯣ ꯑ ꯃꯣꯏꯅ ꯍꯜꯂꯛꯄ ꯃꯇꯝꯗ ꯑꯩꯈꯣꯏꯁꯨ ꯂꯧꯗꯣ ꯑꯃꯨꯛ ꯍꯟꯅꯕ
ꯑꯣ
ꯀꯩ ꯍꯥꯏꯇꯥꯔꯦ ꯁꯅꯥ ꯕꯟꯗꯣ ꯊꯝꯕꯒꯨꯝꯕꯅꯤ ꯑꯩꯈꯣꯏꯒꯤ ꯄꯩꯁꯥꯗꯣ ꯕꯟꯗ ꯊꯝꯃꯦꯕ ꯒ꯭ꯌꯥꯟ ꯇꯥꯏꯀꯣ ꯍꯥꯏꯔꯤꯁꯦ
ꯇꯥꯏ ꯇꯥꯏ ꯏꯁꯤꯡꯁꯨ ꯌꯥꯝ ꯍꯥꯎꯋꯤꯅꯦ
ꯎꯝ ꯑꯩꯁꯦ ꯍꯦꯟꯖꯥꯡ ꯑꯍꯥꯎꯕ ꯌꯥꯝ ꯆꯂꯤꯅꯦ
ꯏꯟꯁꯥꯡ ꯑ ꯍꯥꯎꯕ ꯆꯥꯅꯤꯡꯉꯦ
ꯎꯝ ꯆꯥꯕ ꯐꯪꯗꯕ ꯀꯨꯏꯔꯦ
ꯑꯗꯨꯅꯦ ꯑꯁ ꯅꯣꯏ ꯅꯨꯡꯇꯤꯒꯤ ꯂꯧ ꯆꯠꯂꯒ ꯑꯍꯥꯎꯕ ꯆꯥꯗ꯭ꯔꯕ ꯊꯕꯛ ꯁꯨꯔꯒ
ꯑꯍꯥꯎꯕ ꯀꯥꯏꯗꯒꯤ ꯆꯥꯕꯅꯤꯒꯦ ꯍꯥꯔ ꯂꯩꯅꯤꯉꯥꯏ ꯐꯥꯎ ꯄꯤꯁꯥꯁꯦ ꯀꯣꯅꯥꯗ ꯂꯩ
ꯑꯁ ꯊꯅꯣꯏ
ꯈꯤꯇ ꯊꯔꯛ ꯀꯦ ꯍꯥꯏꯔꯤ ꯔꯣ ꯌꯥꯏꯌꯦ ꯊꯥꯔꯛꯀꯦ ꯍꯥꯏꯒꯗꯤ
ꯑꯩ ꯊꯣꯡꯉꯒ ꯊꯥꯔꯛꯑꯣꯔꯥ
ꯌꯥꯏ ꯑꯗꯨꯁꯨ
ꯑꯣ ꯊꯔꯛꯀꯦ
ꯅꯨꯄꯤ ꯑꯉꯥꯡꯒꯤ ꯈꯨꯠꯁꯤ ꯌꯥꯝꯅ ꯍꯥꯎꯋꯦꯅ ꯍꯥꯏꯅꯕꯅꯦ
ꯀꯩ ꯍꯥꯏꯕ
ꯅꯨꯄꯤ ꯑꯉꯥꯡꯒꯤ ꯈꯨꯠꯁꯦ ꯆꯥꯛ ꯏꯟꯖꯥꯡ ꯊꯣꯡꯕꯗꯅꯦ
ꯎꯝ
ꯍꯥꯎꯋꯦꯅ ꯍꯥꯏꯅꯕꯅꯦꯕ
ꯈꯪꯗꯦꯗ ꯑꯩꯗꯤ ꯍꯥꯎꯕ꯭ꯔꯥ ꯍꯥꯎꯇꯕ꯭ꯔꯥ ꯍꯥꯏꯕ ꯑꯗꯨꯗꯤ ꯅꯣꯡꯃꯇꯪ ꯍꯣꯏ ꯑꯩ ꯊꯣꯡꯉꯒ ꯊꯤꯜꯂꯛꯀꯦ ꯂꯥꯏꯛ ꯔꯤꯂꯤꯚꯦꯟꯠ ꯑꯦꯛꯁꯄꯤꯔꯤꯌꯦꯟꯁ ꯑꯦꯟ ꯄ꯭ꯔꯣꯐꯦꯁꯟ ꯃꯍꯥꯎ ꯇꯪꯉꯣ ꯅꯥꯇꯩꯃꯥꯒꯤ
ꯀꯩꯅꯣ ꯆꯥꯅꯤꯡꯉꯦ ꯍꯧꯖꯤꯛꯁꯦ
ꯀꯔꯤ ꯆꯥꯅꯤꯡꯉꯤ ꯍꯥꯏꯅꯣ
ꯉꯥ ꯑꯇꯥꯎꯥꯕꯅꯦ
ꯎꯝ
ꯑꯗꯨꯒ ꯏꯔꯣꯝꯕꯅꯦ ꯑꯗꯨꯒ ꯑ ꯄꯥꯛꯅꯝꯗꯣ
ꯑꯩꯈꯣꯏꯁꯨ ꯉꯔꯥꯡ ꯉꯥ ꯆꯥꯕꯗ ꯉꯥꯏꯔꯤꯅꯦ
ꯄꯛꯅꯝ ꯌꯥꯝ ꯆꯥꯅꯤꯡꯉꯦ
ꯉꯥ ꯑꯩꯅ ꯐꯖꯅ ꯊꯣꯡꯕꯤꯕꯀꯣ ꯑꯩꯅ ꯐꯖꯅꯗꯤ ꯊꯣꯡꯈ꯭ꯔꯕꯅꯦ ꯍꯥꯎ ꯍꯥꯎꯕꯗꯤ ꯈꯔ ꯋꯥꯠꯂꯦ
ꯎꯝ
ꯍꯥꯏꯕꯗꯤ ꯑꯩ ꯉꯔꯥꯡꯗꯣ ꯋꯥꯈꯜ ꯆꯪꯅ ꯊꯣꯡꯗ꯭ꯔꯦꯕ ꯊꯕꯛ ꯈꯔ ꯂꯩꯕꯗꯨꯗꯀꯣ ꯑꯗꯨꯒꯤ ꯊꯕꯛ ꯈꯔ ꯂꯩꯕꯗꯨꯗ
ꯆꯥꯛ ꯏꯟꯖꯥꯡ ꯊꯣꯡꯕꯗꯨ ꯋꯈꯜ ꯆꯪꯅ ꯊꯣꯡꯕ ꯊꯣꯡꯗꯕ ꯂꯩꯕ꯭ꯔꯣ
ꯍꯣꯏ ꯍꯥꯏꯕꯗꯤ ꯋꯥꯈꯜ ꯆꯪꯅ ꯊꯣꯡꯉꯗꯤ ꯑꯩꯗꯤ ꯃꯔꯛ ꯃꯔꯛꯇ ꯊꯕꯛ ꯑꯃ ꯂꯩꯔꯗꯤ ꯊꯕꯛ ꯑꯇꯣꯞꯄ ꯇꯧꯔꯤꯉꯩꯗ ꯑꯗꯨꯝ ꯆꯥꯛ ꯌꯦꯟꯁꯥꯡꯗꯣ ꯋꯥꯈꯟ ꯇꯥꯅ ꯊꯣꯡꯗ꯭ꯔꯦꯕ ꯑꯗꯨ ꯑꯣꯏꯔꯗꯤ ꯍꯥꯞꯀꯗꯧꯕꯗꯣ ꯍꯥꯟꯅ ꯍꯥꯞꯀꯗꯧꯕꯗꯣ ꯑꯗꯨ ꯊꯦꯡꯅ ꯍꯥꯞꯄꯦ ꯉꯟꯅ ꯍꯥꯞꯀꯗꯧꯕꯗꯣ ꯊꯦꯡꯅ ꯍꯥꯞꯄꯒꯤꯀꯣ ꯑꯗꯨꯃꯥꯏꯅ ꯍꯥꯎꯗ꯭ꯔꯦꯕ ꯉꯔꯥꯡꯗꯤ ꯃꯔꯣꯏ ꯃꯔꯥꯡꯁꯨ ꯀꯔꯤꯔ ꯍꯥꯞꯀꯗꯧꯕꯗꯤ ꯍꯥꯏꯕꯗꯤ꯫ ꯍꯥꯞꯀꯗꯧꯕꯗꯣ ꯍꯥꯞꯄꯤ ꯍꯥꯞ꯫ ꯄꯤꯗꯕꯗ ꯍꯥꯞꯄꯤꯗꯕꯤꯗ ꯑꯇꯣꯞꯄ ꯍꯥꯞ ꯂꯩꯕ꯫
ꯎꯝ꯫
ꯑꯗꯨꯒꯤ ꯍꯥꯎꯕꯁꯦ ꯈꯔ ꯋꯥꯠꯄ ꯋꯥꯅꯦꯗ ꯍꯥꯟꯅꯗꯤ ꯌꯥꯝ ꯍꯥꯎꯕ꯫ ꯍꯥꯎꯕꯅꯤꯍꯦ꯫
ꯑꯁꯦꯡꯕ꯫ ꯑꯍꯝ ꯍꯥꯎꯔꯝꯗꯧꯕ ꯌꯥꯝ ꯃꯥꯜꯂꯦ꯫
ꯑꯁ ꯈꯪꯗꯦꯗ ꯏꯁꯥꯅ ꯊꯣꯡꯕꯒꯤ꯫ ꯑꯗꯨꯝ ꯏꯁꯥꯒꯤꯗꯤ ꯑꯗꯨꯝ ꯍꯥꯎꯋꯦ ꯍꯥꯏꯗꯣ꯫ ꯃꯤ ꯈ꯭ꯔꯗꯤ꯫ ꯃꯤ ꯈꯔꯅꯗꯤ ꯍꯥꯏꯕꯅꯦ ꯏꯁꯥꯅ ꯊꯣꯡꯗꯤ ꯆꯥꯅꯤꯡꯗꯦ ꯍꯥꯎꯇꯦ꯫ ꯑꯩꯗꯤ ꯏꯁꯥꯅ ꯊꯣꯡꯉꯁꯨ ꯍꯥꯎꯋꯦꯗ꯫
ꯑꯗꯨꯒꯨꯝꯕ ꯃꯤꯗꯣ ꯑꯩꯗꯤ ꯇꯤꯅꯗꯦ꯫
ꯑꯣ ꯑꯩꯗꯤ ꯏꯁꯥꯅ ꯊꯣꯡꯕꯅꯤꯅꯀꯣ ꯑꯗꯨꯝ ꯏꯁꯥꯒꯤꯗꯤ ꯑꯗꯨꯝ ꯍꯥꯎꯔꯦ꯫
ꯑꯩꯒꯤ ꯍꯥꯏꯔꯤꯕꯒꯤ ꯃꯔꯝ ꯂꯩ ꯃꯁꯥꯅ ꯊꯣꯡꯉꯒ꯫ ꯑꯁ ꯑꯩꯅ ꯊꯣꯡꯕꯁꯦ ꯍꯥꯥꯎꯇꯦ ꯆꯅꯤꯡꯗꯦꯅ꯫ ꯍꯥꯏꯔꯤꯕ ꯃꯤꯗꯣ ꯑꯩ ꯑꯗꯨꯒꯨꯕ ꯃꯃꯤꯗꯣ ꯇꯤꯟꯅꯗꯦ ꯃꯔꯝ ꯂꯩ꯫ ꯃꯔꯝ ꯍꯥꯏꯕꯤꯌꯨꯔꯣ꯫
ꯑꯩ ꯈꯥꯡꯉꯦꯗ꯫
ꯈꯪꯉꯗꯤ ꯍꯥꯏꯔꯣ꯫
ꯍꯥꯏꯕꯗꯤ ꯏꯁꯥꯅ ꯃꯇꯝ ꯆꯪꯅꯀꯣ꯫
ꯅꯠꯇꯦ꯫
ꯍꯥꯏꯕꯗꯤ ꯍꯥꯎꯅꯉꯥꯏꯅ ꯃꯇꯝ ꯆꯪꯅ ꯊꯣꯡꯂꯒ꯫ ꯑꯗꯨꯗꯤ ꯍꯥꯏꯔꯣ ꯑꯗꯨꯗꯤ ꯑꯩꯅ ꯍꯥꯏꯕ ꯇꯣꯡꯉꯥꯟꯗꯧ ꯃꯥꯜꯂꯦ꯫ ꯑꯥ ꯍꯥꯏꯔꯣ ꯍꯥꯏꯔꯣ꯫
ꯃꯔꯝꯗꯤ ꯃꯤꯑꯣꯏꯕ ꯍꯥꯏꯕꯁꯦ꯫ ꯊꯥꯒꯠꯆꯒꯗꯧꯕꯅꯦ꯫ ꯃꯊꯟꯗ ꯊꯣꯡꯕ ꯃꯊꯟꯗ꯫ ꯉꯥꯏꯈꯣ ꯃꯊꯟꯗ ꯊꯕꯛ ꯁꯨꯔꯒ꯫ ꯃꯊꯟꯗ ꯄꯦꯟꯊꯣꯛꯄ ꯉꯝꯗꯕ ꯃꯤꯗꯣ꯫ ꯑꯇꯣꯞꯄ ꯀꯅꯥꯗꯁꯨ ꯄꯦꯟꯊꯣꯛꯄ ꯉꯝꯃꯣꯏꯌꯦ ꯃꯥꯒꯤ ꯊꯕꯛ ꯐꯥꯎ ꯄꯦꯟꯊꯣꯛꯄ ꯉꯝꯗꯔꯗꯤ꯫ ꯈꯪꯉꯕ꯫
ꯑꯁ ꯃꯤ ꯈꯔꯒꯤꯗꯤ ꯁꯨꯃꯥꯏꯅ ꯈꯟꯗꯦꯅ ꯍꯥꯎꯇ꯭ꯔꯗꯤ ꯀꯃꯥꯏꯅ ꯍꯥꯎꯋꯦ ꯍꯥꯏꯒꯦ ꯍꯥꯏꯔ꯫
ꯑꯗꯨꯝ ꯇꯧꯗꯦ ꯇꯨꯡ ꯇꯧꯗꯦ ꯍꯣꯏ꯫ ꯅꯣꯡ ꯐꯥꯗꯣꯛ ꯑꯁ ꯑꯩ꯫ ꯊꯣꯡꯈꯤꯕꯗꯣ ꯀꯌꯥꯝ ꯍꯥꯎꯌꯦꯅ ꯍꯥꯏꯕꯗꯤ ꯌꯥꯝ ꯀꯥꯏꯔꯣꯏꯌꯦ꯫ ꯊꯣꯡꯕ ꯈꯨꯗꯤꯡꯁꯦ ꯍꯣꯏꯅꯦ ꯃꯥꯅ ꯀꯩꯒꯨꯝꯕꯅꯦ꯫ ꯑꯩꯩ ꯊꯣꯡꯉꯣ ꯍꯩꯇꯦ ꯍꯥꯏꯗꯤ ꯋꯥꯐꯝ ꯑꯃꯅꯦꯕꯥ ꯊꯣꯡ ꯊꯣꯡ ꯊꯣꯡ ꯊꯣꯡꯉꯒꯅꯦ꯫ ꯍꯥꯎꯇꯦ ꯍꯥꯎꯇ‌ꯦ ꯍꯥꯎꯇ‌ꯦ ꯍꯥꯏ ꯂꯩꯌꯦꯕꯗꯨꯗꯤ ꯑꯩꯗꯤ꯫ ꯃꯔꯨꯝꯐꯥꯎꯗꯤ ꯇꯁꯦꯡꯅ ꯊꯣꯡꯕ ꯍꯩꯇꯕ ꯃꯤꯅ꯫ ꯇꯧꯔꯒꯗꯤ ꯑꯁ ꯍꯥꯏꯇ‌ꯦ ꯊꯣꯡꯕ ꯍꯩꯇꯦ ꯊꯣꯡꯕ ꯍꯩꯇꯕꯅꯤꯅ ꯍꯥꯎꯕꯁꯨ꯫ ꯍꯥꯎꯏ ꯍꯥꯏꯗꯨꯅꯦ ꯁꯦꯝ ꯁꯥꯕ ꯉꯝꯗ꯭ꯔꯦ ꯑꯗꯨ ꯋꯥꯈꯜ ꯑꯃꯅꯦꯀꯣ꯫
ꯎꯝ꯫
ꯑꯩꯈꯣꯏ ꯈꯨꯟꯗ ꯑꯃ ꯂꯩꯌꯦ ꯌꯦꯟꯖꯥꯡ ꯃꯥꯁꯨ ꯑꯗꯨꯝ ꯊꯣꯡꯉꯦ꯫ ꯂꯧꯕ ꯆꯠꯄꯗꯨꯁꯨ ꯃꯥꯗꯣ ꯑꯗꯨꯝ ꯊꯣꯡꯍꯟꯕꯅꯤꯅꯦ ꯃꯔꯝꯗꯤ꯫ ꯃꯥ ꯊꯣꯡꯕꯁꯦ ꯈꯪꯉꯦ ꯑꯗꯨꯝꯁꯨ ꯊꯣꯡꯉꯦ ꯑꯗꯨꯕꯨ꯫ ꯃꯥ ꯃꯊꯟꯗꯅꯦ ꯑꯁ ꯍꯥꯎꯇꯦꯗ ꯍꯥꯏ ꯂꯩꯕ ꯃꯥꯗꯣ꯫
ꯎꯝ꯫
ꯑꯗꯨꯒꯨꯝꯕ ꯃꯤꯗꯣ ꯃꯅꯨꯡꯗꯅꯦ꯫ ꯑꯃꯥ ꯂꯩꯕꯅꯤ
ꯑꯁ ꯃꯤ ꯈꯔ ꯍꯥꯏꯕꯗꯤ ꯂꯩꯌꯦꯗꯅ ꯑꯃꯥ ꯂꯥ ꯑꯩꯅ ꯏꯁꯥꯅ ꯍꯥꯎꯏ ꯍꯥꯎꯔꯒ ꯍꯥꯎꯇ꯭ꯔꯗꯤ ꯃꯤ ꯑꯇꯣꯞꯄꯒꯤ ꯍꯥꯎꯔꯝꯗ꯭ꯔꯗꯤ ꯑꯩꯅ ꯏꯁꯥꯅꯗꯤ ꯍꯥꯎꯔꯦ ꯍꯥꯎꯔꯦ ꯍꯥꯏꯔ ꯃꯤ ꯑꯇꯣꯞꯄꯒꯤ ꯍꯥꯎꯔꯝꯗ꯭ꯔꯗꯤ ꯑꯗꯨꯒꯤ ꯋꯥꯈꯜꯅꯦꯗ
ꯑꯇꯣꯞꯄꯒꯤ ꯋꯥꯔꯤꯗꯨ ꯇꯥꯒꯤꯅꯨ ꯑꯇꯣꯞꯄ ꯃꯤꯅ ꯍꯥꯎꯏ ꯍꯥꯎꯇꯦ ꯍꯥꯏꯒꯗꯧꯕ ꯅꯠꯇꯦ ꯈꯪꯉꯕ ꯅꯪꯅ ꯊꯣꯡꯕꯗꯣ ꯌꯥꯔꯦ ꯊꯣꯡꯉꯣ ꯑꯃꯨꯛꯇꯤ ꯊꯣꯡꯉꯣ ꯊꯣꯡꯕ ꯍꯧꯔꯗꯤ ꯊꯣꯡꯉꯣ ꯊꯣꯡꯕ ꯍꯩꯇ꯭ꯔꯗꯤ ꯑꯗꯨ ꯃꯇꯝꯗꯨꯗꯤ ꯇꯝꯃꯨ ꯊꯣꯡꯕ ꯍꯩꯗ꯭ꯔꯁꯨ ꯄꯪꯊꯣꯡ ꯍꯣꯡꯕꯤꯒꯅꯨ ꯏꯊꯟꯇ ꯍꯥꯎꯋꯦꯗꯤ ꯍꯥꯏꯕ ꯌꯥꯔꯣꯏ ꯃꯗꯨꯗꯤ ꯂꯥꯟꯒꯅꯤ ꯄꯨꯛꯅꯤꯡ ꯁꯦꯡꯕꯅ ꯐꯩ ꯈꯪꯉꯦꯀꯣ
ꯍꯣꯏ ꯈꯪꯉꯦ ꯑꯗꯨ ꯑꯣꯏꯁꯨ ꯅꯪꯒꯤ ꯋꯥꯗꯣ ꯑꯩꯅꯁꯨ ꯌꯥꯅꯤꯡꯗꯕ
ꯌꯥꯅꯤꯡꯗꯦꯕ
ꯍꯣꯏꯅꯦ
ꯀꯩꯒꯤ ꯌꯥꯅꯤꯡꯗꯕ
ꯌꯥꯅꯤꯡꯗꯕꯒꯤ ꯃꯔꯝꯁꯦ ꯌꯥꯅꯤꯡꯗꯕꯒꯤ ꯃꯔꯝꯁꯦ ꯍꯥꯏꯕꯗꯤ ꯏꯁꯥꯅ ꯊꯣꯡꯉꯒ ꯑꯩꯅ ꯍꯥꯏꯕ ꯍꯥꯏꯕꯗꯤ ꯑꯩꯅ ꯍꯥꯏꯕ ꯑ ꯗꯤ ꯈꯜꯂ ꯈꯜꯂꯣꯕ ꯏꯁꯥꯅꯗꯤ ꯍꯥꯎꯋꯦ ꯍꯥꯎꯋꯦ ꯏꯁꯥꯅ ꯊꯣꯡꯕꯅꯤꯅ ꯍꯥꯎꯋꯦ ꯍꯥꯏꯔꯒ ꯃꯤ ꯑꯇꯣꯞ ꯄꯅ ꯍꯥꯎꯔꯝꯗ꯭ꯔꯗꯤ ꯃꯤ ꯑꯇꯣꯞꯄꯒꯤ ꯏꯁꯥꯗ ꯊꯥꯒꯠꯄꯒ ꯅꯠꯇ꯭ꯔꯥ ꯏꯁꯥꯒ ꯑꯩꯁꯥ ꯑꯩ ꯏꯇꯣ ꯍꯥꯏꯕꯗꯤ ꯏꯁꯥ ꯈꯛꯇ ꯑꯗꯨꯝ ꯊꯥꯒꯠꯄꯒꯤ ꯋꯥꯅꯦꯕ ꯁꯤꯗꯤ ꯍꯣꯏ ꯑꯗꯨꯝ ꯈꯔ ꯗꯤ ꯌꯥꯅꯉꯥꯏꯗꯤ ꯑꯗꯨꯝ ꯑꯩꯅ ꯍꯥꯎ ꯍꯥꯎꯇꯦ ꯍꯥꯏꯗ꯭ꯔꯁꯨ ꯑꯁ ꯌꯥꯅꯤꯡꯉꯥꯏꯗꯤ ꯍꯣꯠꯅꯈ꯭ꯔꯕꯅꯦ ꯍꯥꯎꯕ ꯍꯥꯎꯇꯕ ꯆꯥꯎ
ꯅꯠꯇꯦ
ꯈꯪꯗꯦ ꯏꯁꯥ ꯑꯗꯨꯅꯤ ꯑꯗꯨꯒꯤꯅꯤꯅꯦ ꯏꯁꯥ ꯏꯁꯥꯒꯤ ꯋꯥꯈꯜ ꯍꯥꯏꯕꯗꯤ ꯃꯤ
ꯅꯊꯟꯗ ꯐꯥꯎꯅꯦ ꯐꯥꯒꯠꯄ ꯉꯝꯗ꯭ꯔꯗꯤꯅꯦ ꯑꯇꯣꯄꯕꯨ ꯀꯃꯥꯏꯅ ꯊꯥꯒꯠꯄ ꯉꯝꯒꯅꯤ
ꯎꯝ
ꯏꯍꯥꯟ ꯍꯥꯟꯕꯗ ꯅꯁꯥꯕꯨ ꯁꯦꯝꯃꯨ ꯍꯥꯏ ꯅꯁꯥꯕꯨ ꯁꯦꯝꯕ ꯂꯣꯏꯔꯀꯥꯟꯗ ꯃꯤꯒꯤ ꯃꯁꯥꯕꯨ ꯁꯦꯝꯃꯨ ꯈꯪꯉꯦꯀꯣ ꯑꯗꯨꯝ ꯑꯍꯨꯝ ꯂꯣꯏꯅꯃꯛꯇꯅꯦ ꯁꯤꯖꯤꯟꯅꯗꯣꯏꯕ ꯏꯍꯥꯟ ꯍꯥꯟꯕꯗꯅꯦ ꯈꯜꯂ ꯅꯪ ꯄꯩꯁꯥ ꯇꯥꯂꯤꯕꯅꯤ ꯄꯩꯁꯥ ꯇꯥꯟꯕ ꯂꯣꯏꯔꯕ ꯃꯇꯨꯡꯗ ꯃꯤꯉꯣꯟꯗ ꯄꯤꯊꯣꯛꯑꯣ ꯄꯩꯁꯥ ꯇꯥꯟꯕ ꯍꯧꯗ꯭ꯔꯤꯉꯩꯗꯗꯤꯅꯦ ꯃꯤꯉꯣꯟꯗ ꯄꯤꯊꯣꯛꯈꯤꯅꯣꯕ ꯃꯗꯨ ꯆꯨꯝꯕ ꯋꯥꯐꯝꯅꯤ ꯑꯗꯨ ꯂꯤꯛꯁꯟꯃꯜꯂꯦ ꯅꯪ ꯅꯁꯥꯥꯅꯥꯅꯦ ꯅꯊꯟꯇ ꯊꯥꯒꯠ ꯉꯝꯗ꯭ꯔꯗꯤꯅꯦ ꯑꯇꯣꯞꯄꯕꯨ ꯊꯥꯒꯠꯀꯦ ꯍꯥꯏꯕꯗꯨꯅꯦ ꯐꯪꯗꯦ ꯋꯥꯈꯟꯗꯣ
ꯎꯝ
ꯒ꯭ꯌꯥꯟ ꯇꯥꯏꯀꯣ ꯆꯨꯝꯅ ꯑꯃꯨꯛ ꯍꯥꯏꯈ꯭ꯔꯕꯅꯦ ꯂꯥꯟꯅꯗꯤ ꯍꯥꯏꯗꯦ ꯑꯩꯗꯤ
ꯑ ꯆꯨꯝꯃꯦ ꯅꯪꯒꯤ ꯅꯪꯅ ꯍꯥꯏꯕꯁꯤ ꯅꯪꯒꯤꯗꯤ ꯆꯨꯝꯔꯝꯒꯅꯤ ꯑꯇꯣꯞꯄꯒꯤꯗꯤ ꯆꯨꯝꯅꯗꯕꯁꯨ ꯌꯥꯏꯑꯦ
ꯅꯠꯇꯦ ꯂꯥꯟꯅꯗꯤ ꯍꯥꯏꯗꯕꯅꯦ ꯑꯩꯗꯤꯅꯦ ꯁꯤꯕ ꯂꯣꯏꯔꯕ ꯃꯇꯨꯡꯗ ꯑꯩꯗꯤ ꯗꯨꯝ ꯍꯥꯏꯕꯅꯤ ꯀꯔꯤ
ꯅꯪꯅ ꯍꯥꯏꯕꯗꯣ ꯅꯪꯒꯤꯗꯤ ꯆꯨꯝꯃꯦ ꯈꯜꯂꯝꯕꯁꯨ ꯁꯨ ꯌꯥꯏ ꯑꯇꯣꯞꯄꯒꯤꯁꯨ ꯆꯨꯝꯃꯦ ꯍꯥꯏꯔꯥꯎꯅꯤ ꯃꯤ ꯄꯨꯂꯞꯀꯤꯔꯤ ꯅꯠꯇꯕ ꯀꯣꯃꯤ ꯈꯔꯅ ꯌꯥꯅꯤꯡꯗꯕꯁꯨ ꯌꯥꯝ ꯂꯩꯔꯝꯕ ꯌꯥꯏ ꯌꯥꯅꯤꯡ ꯌꯅꯤꯡꯕ ꯃꯤꯁꯨ ꯂꯩꯔꯝꯕ ꯌꯥꯏ
ꯌꯥꯅꯤꯡꯕ ꯌꯥꯅꯤꯡꯗꯄꯒꯤ ꯋꯥꯐꯝꯗꯣ ꯍꯥꯟꯅ ꯊꯤꯗꫭꯛꯑꯣ ꯂꯥꯏꯔꯤꯛ ꯄꯥꯎ ꯀꯅ ꯀ ꯐꯪꯒꯅꯤ
ꯎꯝ
ꯌꯥꯝ ꯇꯜꯂ‌ꯦ
ꯌꯥꯝ ꯇꯜꯂꯦ
ꯎꯝ
ꯀꯩꯒꯤꯅꯣ ꯌꯥꯝ ꯇꯜꯂꯦ ꯍꯥꯏꯁꯤ ꯊꯕꯛ ꯋꯥꯕꯒꯤ ꯇꯜꯂꯦ ꯍꯥꯏꯔ
ꯅꯠꯇ‌ꯦ
ꯊꯕꯛꯁꯤꯕꯨ ꯌꯥꯝ ꯋꯥꯔꯕꯣ
ꯊꯕꯛ ꯁꯨꯒꯗꯧꯕꯗꫭ ꯊꯜꯂ‌‌ꯦ
ꯍꯕ
ꯊꯕꯛ ꯁꯨꯒꯗꯧꯕ ꯌꯥꯝ ꯇꯜꯂ‌ꯦ